ꯍꯂꯣ
ꯇꯔꯕꯣ
ꯎꯝ
ꯇꯥꯏꯌꯦ
ꯇꯥꯕ꯭ꯔꯣ
ꯇꯥꯏꯌꯦ
ꯍꯜꯂꯣ
ꯇꯥꯏꯌꯦ
ꯍꯜꯂꯣ
ꯇꯥꯏꯌꯦ ꯇꯥꯏꯌꯦ
ꯇꯥꯕ꯭ꯔꯣ
ꯑꯥꯎ
ꯎꯝ ꯀ ꯩꯗꯧꯔ ꯂꯩꯒꯦ
ꯄꯣꯊꯥꯔꯤꯌꯦ ꯊꯕꯛ ꯍꯜꯂꯛꯄꯒꯤ ꯋꯥꯔꯦꯅ
ꯑꯣ ꯄꯨꯡ ꯀꯌꯥꯗ ꯍꯂꯇꯣꯏ ꯍꯜꯂꯛꯄꯅꯣ ꯊꯕꯛꯇꯤ
ꯄꯨꯡ ꯅꯤꯄꯥꯟꯗ ꯍꯜꯂꯛꯄ
ꯄꯨꯡ ꯅꯤꯄꯥꯟꯗ ꯑꯗꯣ ꯄꯨꯡ ꯀꯌꯥꯗ ꯩ ꯆꯠꯄ
ꯏꯂꯚꯦꯟ ꯅꯪꯅꯕ ꯆꯠꯂꯒ ꯅꯤꯄꯥꯟꯗ ꯍꯟꯂꯛꯄ
ꯀꯩ ꯊꯕꯛ ꯑꯣꯏꯅ ꯇꯧꯕꯔꯣ
ꯃꯦꯛꯗꯣꯅꯦꯜꯁꯇ ꯇꯧꯕꯅꯦ
ꯍꯥꯥ
ꯃꯦꯛꯗꯣꯅꯦꯜꯁꯇ
ꯃꯦꯀꯅꯤꯁꯇ
ꯑ ꯃꯦꯛꯗꯣꯅꯦꯜ ꯕꯔꯒꯔꯒꯤꯗꯨ
ꯚꯔꯗꯦꯒꯤꯗꯣ
ꯕꯔꯒꯔ ꯕꯔꯒꯔ
ꯅꯪꯒꯤ ꯅꯪ ꯐꯣꯟꯗ ꯅꯪꯉꯣꯟꯗꯩ ꯈꯔ ꯂꯥꯞꯄꯒ ꯊꯝꯕ꯭ꯔꯥ ꯀꯃꯥꯏꯅ ꯇꯧꯕ꯭ꯔꯥ ꯇꯞ ꯇꯅ ꯇꯥꯏ ꯈꯣꯟꯖꯦꯜꯗꯣ
ꯀꯩ ꯑꯣꯏꯖꯥꯠꯅꯣ ꯍꯣꯏ ꯑꯩꯒꯤ ꯃꯈꯣꯟꯗꯤ ꯌꯥꯝ ꯆꯥꯎꯕꯅꯤ ꯀꯃꯥꯏꯅ ꯄꯤꯛꯅ ꯇꯥꯏꯅꯣ
ꯈꯪꯗꯦ ꯌꯥꯝ ꯄꯤꯛꯅ ꯇꯥꯏ ꯅꯪ ꯈꯣꯟꯖꯦꯜꯗꯣ
ꯅꯟꯗꯛ ꯂꯩꯕꯗꯤ ꯀꯥꯏꯇ ꯂꯩꯕ꯭ꯔꯥ ꯑꯗꯨꯏꯗꯤ ꯃꯄꯥꯟ ꯂꯝꯗ ꯂꯩꯕ ꯃꯥꯜꯂꯦꯀꯣ ꯎꯝ ꯅꯨꯡꯉꯥꯏꯔꯦꯅꯦ ꯁꯦꯂꯔꯤꯗꯤ ꯋꯥꯡꯂꯝꯒꯅꯤ ꯃꯄꯥꯟꯗ ꯂꯩꯕꯗꯤ
ꯈꯪꯗꯦ ꯑꯗꯨꯗꯤ
ꯆꯥꯡ ꯏꯟꯁꯥꯡꯗꯤ ꯀꯃꯥꯏꯅ ꯇꯧꯔꯕꯕ ꯑꯗꯩꯗꯤ
ꯍꯜꯂꯛꯑꯒ ꯊꯣꯡꯉꯦ ꯑꯗꯨ ꯑꯩꯒꯤꯗꯤ ꯏꯟꯗ ꯏꯟꯗꯛꯁꯟꯒ ꯔꯥꯏꯁ ꯀꯨꯀꯔꯒꯅꯤꯅ ꯃꯩ ꯃꯨꯠꯂꯝꯕꯒꯤ
ꯎꯝ
ꯋꯥꯖꯨ ꯋꯥꯔꯦꯗ ꯊꯣꯡꯗ꯭ꯔꯦ
ꯂꯩꯕꯗꯤ ꯏꯊꯟꯗ ꯂꯩꯕ꯭ꯔꯥ ꯀꯅꯥ ꯀꯅꯥ ꯂꯩꯕꯒꯦ
ꯏꯃꯥꯟꯅꯕꯤ ꯑꯅꯤꯒ ꯂꯩꯔꯝꯕꯅꯦ ꯑꯗꯨ ꯃꯣꯏ ꯀꯩꯅꯣ ꯕꯦꯡꯒ꯭ꯂꯣꯔꯗ ꯆꯠꯈ꯭ꯔꯦ ꯑꯩ ꯏꯇꯣꯝꯇ ꯉꯥꯏꯔꯦ
ꯎꯝ ꯂꯩꯕꯗ ꯅꯨꯡꯉꯥꯏꯔꯝꯒꯅꯤꯀꯣ ꯃꯄꯥꯟꯗꯗꯤ
ꯑꯥ ꯃꫭꯏ
ꯅꯊꯟꯗꯥ ꯂꯩꯕꯗꯣ ꯀꯤꯗꯔꯣ
ꯀꯤꯗꯦ ꯍꯥꯏꯗꯤ ꯃꯣꯏꯁꯨ ꯍꯥꯏꯗꯤꯅꯦ ꯁꯤꯇꯤ ꯅꯠꯇꯦꯕꯀꯣ ꯀꯥꯎꯅꯦꯞ ꯍꯥꯏꯗꯤ ꯇꯨꯡꯒꯨꯜ ꯑꯦꯔꯤꯌꯥꯁꯦ ꯑꯩꯅ ꯂꯩ ꯖꯒꯥꯁꯤꯗꯤ ꯒꯥꯎꯅꯦꯕ ꯃꯣꯏ ꯁ꯭ꯋꯥꯏꯗꯒ ꯃꯣꯜꯁꯦ ꯑꯃꯈꯛ ꯂꯩꯌꯦꯕꯀꯣ ꯍꯥꯏꯗꯤ ꯌꯥꯝ ꯆꯥꯎ ꯆꯥꯎꯈꯠꯄꯗꯣ ꯑꯣꯏꯗ꯭ꯔꯤ ꯑꯗꯩ ꯌꯨ ꯉꯥꯎꯕ ꯑꯗꯨꯗꯨ ꯉꯥꯎꯁꯟꯅꯕ ꯃꯤ ꯃꯌꯥꯝ ꯂꯩꯕꯗꯣ ꯑꯣꯏꯗꯦꯕ ꯁ꯭ꯋꯥꯏꯗꯗꯤ ꯈꯔ ꯃꯣꯏ ꯁ꯭ꯋꯥꯏ ꯒꯥꯎꯒꯤ ꯌꯨꯝ ꯃꯅꯨꯡꯗ ꯂꯣꯏ ꯂꯩꯅꯩꯑꯌꯦꯕ ꯑꯗꯩ ꯅꯨꯄꯤꯁꯤꯡꯁꯤꯁꯨ ꯊꯕꯛ ꯆꯠꯄꯅ ꯆꯠꯂꯦ ꯅꯠꯇ꯭ꯔꯗꯤ ꯃꯃꯥ ꯑꯗꯤ ꯌꯨꯝꯗꯩ ꯃꯄꯥꯟ ꯊꯣꯛꯍꯟꯅꯗꯦꯕ ꯃꯣꯏ ꯁ꯭ꯋꯥꯏꯗ ꯑꯣ ꯑꯗꯩ ꯑꯃꯨꯛꯀꯁꯨ ꯕꯁ ꯏꯁꯇꯦꯟꯅ ꯁ꯭ꯋꯥꯏꯗꯗꯤ ꯑꯃꯨꯛꯀꯁꯨ ꯑꯃꯨꯛ ꯈꯔ ꯄꯞ ꯀꯔꯤ ꯀꯔꯥ ꯈꯔ ꯂꯩ ꯑꯗꯨ ꯈꯔ ꯂꯥꯞꯄꯦ ꯀꯤꯂꯣꯃꯤꯇꯔ ꯑꯅꯤꯃꯨꯛ ꯁ꯭ꯋꯥꯏꯗꯗꯤ ꯌꯥꯝꯅ ꯐꯖꯕ ꯅ ꯂꯩꯕ ꯑꯗꯩ ꯐꯅ ꯂꯝꯕꯤꯗ ꯃꯣꯏ ꯑꯗꯨꯝ ꯑꯩꯈꯣꯏ ꯂꯥꯛꯄꯁꯦ ꯁꯦꯟꯅꯕꯤꯕꯗꫭ ꯑꯗꯨꯃꯥꯏꯅ ꯇꯧꯋꯦ ꯑꯗꯨꯝ ꯐꯩꯌꯦ ꯃꯣꯏ ꯁ꯭ꯋꯥꯏ ꯅꯨꯡꯉꯥꯏ ꯂꯩꯕ
ꯑꯗꯨ ꯑꯗꯨ ꯋꯥꯔꯦꯗꯤ
ꯕꯦꯡꯒ꯭ꯂꯣꯔꯗ ꯆꯠꯂꯝꯃꯦ ꯅꯣꯡꯃ ꯅꯤꯅꯤ ꯊꯕꯛꯀꯤ ꯑꯗꯨꯒ ꯃꯣꯏ ꯑꯗꯥꯋꯥꯏꯗ ꯁꯤꯇꯤꯅꯤꯅ ꯀꯩ
ꯃꯄꯥꯟ ꯂꯝꯗ ꯂꯩꯕꯗ ꯀꯌꯥꯃꯨꯛ ꯀꯨꯏꯔꯕꯣ ꯅꯪꯗꯦ
ꯑ ꯃꯃꯥꯡ ꯆꯍꯤꯒꯤ ꯁꯦꯞꯇꯦꯝꯕꯔ ꯗ ꯂꯥꯞꯄꯁꯤꯗ
ꯃꯃꯥꯡꯖꯤꯍꯤꯒꯤ ꯁꯇꯔ ꯃꯔꯗꯦꯜ ꯑꯈꯕꯥ
ꯑꯗꯨ ꯁꯦꯞꯇꯦꯝꯕꯔꯗꯗꯤ ꯑꯩꯁꯨ ꯃꯅꯤꯄꯨꯔ ꯊꯣꯛꯂꯛꯑꯅꯤꯗ
ꯑꯣ ꯑꯃꯨꯛ ꯆꯪꯂꯛꯑꯔꫭꯏ
ꯇꯪꯉꯔꯣꯏ ꯑꯗꯨꯝ ꯑꯗꯨ ꯆꯍꯤ ꯃꯅꯤꯄꯨꯔꯗ ꯆꯍꯤ ꯑꯅꯤ ꯑꯍꯨꯝꯒꯤ ꯊꯕꯛ ꯑꯃ ꯇꯧꯔꯝꯒꯅꯤ ꯍꯥꯏꯗꯤ ꯄ꯭ꯔꯣꯖꯦꯛ ꯑꯃ
ꯁꯦꯁ ꯅꯨꯡꯉꯥꯏꯔꯦꯅꯦ ꯑꯗꯩꯗꯤ
ꯑꯗꯨ ꯂꯣꯏꯔꯒ ꯁꯤꯗ ꯆꯪꯉꯛꯄ ꯌꯥꯏ ꯆꯪꯉꯛꯇꯕ ꯌꯥ ꯈꯟꯗꯦ ꯋꯥꯗꯤ ꯋꯥꯏꯌꯦ
ꯋꯥꯁꯨ ꯋꯥꯔꯁꯨ ꯄꯩꯁꯥ ꯐꯪ ꯁꯤꯜꯂꯔ ꯐꯪ ꯀꯥꯟꯗꯤ ꯅꯦꯛ ꯅꯣꯛꯐꯦ ꯅꯣꯛꯐꯦ ꯅꯣꯛ ꯇꯣꯏꯅꯤꯅ
ꯃꯅꯤꯄꯨꯔꯗꯗꯤ ꯀꯃꯥꯏꯅꯤ ꯁꯦꯂꯔꯤ ꯌꯥꯝꯗꯦꯗꯅ ꯑꯗꯨꯝ ꯂꯤꯁꯤꯡ ꯃꯔꯤ ꯃꯉꯥ ꯒꯤ ꯊꯕꯛ ꯑꯣꯏꯕꯅꯤꯅ ꯋꯥꯏꯑꯦ ꯋꯥꯕꯨꯗꯤ ꯆꯞ ꯃꯥꯟꯅꯅꯗꯤ ꯋꯥꯔꯤꯅꯦ ꯑꯗꯒꯤ ꯑꯣꯇꯣ ꯕꯔꯥꯗꯨꯗꯨꯒꯅ ꯑꯃꯨꯛꯁꯨ ꯆꯠꯂꯦ ꯁ꯭ꯋꯥꯏꯗꯅ ꯑꯃꯨꯛ ꯑꯩꯗꯤ ꯊꯕꯛꯇꯣ ꯔꯦꯟꯠꯀ ꯀꯩꯀ ꯅꯛ ꯅ ꯂꯩꯔꯕꯅꯤꯅ ꯑꯣꯛꯇꯣꯕꯔꯥ ꯑꯗꯨꯝ ꯆꯠꯇ꯭ꯔꯦ ꯑꯗꯨꯒ ꯔꯦꯟꯖꯁꯨ ꯌꯥꯝ ꯍꯣꯡꯉꯦ ꯑꯗꯨꯝ ꯂꯤꯁꯤꯡ ꯑꯅꯤ ꯑꯍꯨꯝꯗ ꯂꯣꯏ ꯐꯪꯉꯦꯕ ꯁ꯭ꯋꯥꯏꯗꯗꯤꯀꯣ
ꯑꯝ
ꯑꯩꯈꯣꯏ ꯃꯅꯤꯄꯨꯔ ꯃꯆꯥꯁꯨ ꯁ꯭ꯋꯥꯏꯗ ꯌꯥꯝ ꯂꯩꯌꯦ ꯃꯣꯏ ꯗꯣꯛꯇꯔ ꯇꯝꯕ ꯅꯔꯁ ꯇꯝꯕ ꯃꯌꯥꯝ ꯂꯩꯌꯦꯕ ꯁ꯭ꯋꯥꯏꯗ ꯑ ꯋꯥꯔꯦ
ꯅꯪ ꯊꯦꯡ ꯊꯦꯡꯅ ꯇꯨꯝꯃꯝꯗꯣ ꯃꯥꯂꯦꯀꯣ ꯍꯧꯖꯤꯛ ꯆꯥꯛ ꯆꯥꯗ꯭ꯔꯗꯤ ꯍꯧꯖꯤꯛ ꯐꯥꯎ
ꯆꯥꯛ ꯑꯍꯣꯏ ꯅꯨꯡꯇꯤꯒꯤ ꯑꯗꯨꯝ ꯄꯨꯡ ꯇꯔꯥꯃꯥꯊꯣꯏ ꯕꯥꯔꯣ ꯑꯗꯨꯋꯥꯏꯗ ꯆꯥꯕꯗ ꯍꯥꯏꯗꯤ ꯆꯥꯛꯇꯣ ꯊꯣꯡꯉꯦꯅ ꯑꯃꯨꯛꯁꯨ ꯆꯥꯅꯤꯡꯗꯦꯕ ꯋꯥꯔꯨꯕꯒ ꯎꯝ ꯇꯔꯥꯃꯥꯊꯣꯏ ꯕꯥꯔꯣꯗ ꯆꯥꯔꯅꯤ ꯇꯨꯝꯕꯅ ꯄꯨꯡ ꯑꯃ ꯑꯅꯤ ꯑꯗꯨꯋꯥꯏꯗ ꯇꯨꯝꯃꯅꯤ ꯑꯗꯨꯒ ꯑꯌꯨꯛꯀꯤ ꯄꯨꯡ ꯇꯔꯥꯗ ꯍꯧꯒꯠꯂꯅꯤ ꯊꯕꯛ ꯆꯠꯂꯅꯤ ꯇꯔꯥ ꯑꯗꯨ ꯅꯪꯅꯕꯤ ꯏꯂꯨꯖꯔꯒ ꯑꯗꯨꯒ ꯑꯝꯄ꯭ꯂꯣꯌꯤ ꯃꯤꯜ ꯄꯤꯌꯦꯕꯀꯣ ꯏꯝꯄ꯭ꯂꯣꯋꯤ ꯃꯤꯜꯁꯦ ꯕꯔꯒꯔꯒ ꯕꯔꯒꯔ ꯑꯅꯤ ꯄꯤꯌꯦꯕ ꯑꯗꯨꯒ ꯐ꯭ꯔꯦꯟꯁ ꯐ꯭ꯔꯥꯏꯖꯀꯃꯒ ꯑꯗꯩꯗꯤ ꯑꯩꯅ ꯊꯛꯅꯤꯡꯕ ꯑꯦꯅꯤ ꯕꯦꯕꯔꯦꯖ ꯑꯃ ꯑꯗꯨꯝ ꯄꯤꯌꯦꯕ ꯑꯗꯨꯅ ꯆꯥꯔꯅꯤ ꯍꯜꯂꯛꯑꯒ ꯃꯨꯛꯁꯤꯗ ꯅꯨꯡꯗꯥꯡ ꯆꯥꯛ ꯆꯥꯔꯅꯤ
ꯅꯪ ꯏꯃꯨꯡꯗꯤ ꯃꯤ ꯀꯌꯥ ꯄꯣꯛꯄ꯭ꯔꯣ
ꯑꯩꯈꯣꯏ ꯏꯆꯤꯟ ꯏꯅꯥꯎ ꯑꯍꯨꯝ
ꯅꯅꯥꯎ ꯑꯍꯨꯝ ꯅꯪꯅ ꯑꯍꯟ
ꯑꯥꯏꯅ
ꯅꯅꯥꯎꯁꯤꯡꯗꯤ ꯅꯨꯄꯥ ꯈꯠꯇꯪ
ꯅꯠꯇꯦ ꯏꯅꯥꯎꯅꯨꯄꯤ ꯑꯃ ꯂꯩꯌꯦ ꯎꯝ ꯃꯥꯗꯤ ꯃꯥ ꯍꯧꯖꯤꯛ ꯆꯍꯤ ꯀꯨꯟꯃꯔꯤ ꯀꯨꯟꯃꯉꯥ ꯑꯗꯨꯒ ꯑꯩꯒꯤ ꯏꯅꯥꯎꯄꯥ ꯇꯣꯝꯕꯗꯨꯅ ꯀꯨꯟꯃꯥꯊꯣꯏ ꯀꯨꯟꯅꯤꯊꯣꯏ ꯃꯥꯁꯨ ꯁꯤꯂꯣꯡꯗ ꯗꯣꯛꯇꯔ ꯇꯝꯃꯤ
ꯗꯣꯛꯇꯔ ꯇꯝꯃꯒ ꯂꯩꯌꯦ
ꯎꯝ
ꯂꯥꯏꯟ ꯑꯃꯝꯗ ꯆꯪꯍꯧꯕꯅ ꯐꯩꯗ ꯑꯗꯨꯒꯤ ꯁꯨꯝ ꯆꯪꯍꯜ ꯂꯕꯅꯦ ꯇꯝꯍꯜꯂꯕ ꯃꯥꯁꯨ ꯋꯥꯏꯑ ꯍꯥꯏꯗꯤ ꯃꯥꯗꯤ ꯅꯨꯄꯥ ꯃꯇꯣꯝꯇ ꯌꯥꯎꯕꯅꯤꯅꯀꯣ ꯑꯩꯈꯣꯏꯅ ꯌꯨꯝꯗ ꯐꯖꯅ ꯃꯐꯤ ꯃꯔꯣꯟꯗꯣ ꯁꯨꯕꯤꯗꯅ ꯈꯣꯠꯇꯅ ꯐꯖꯅ ꯊꯝꯕꯤꯔꯛꯄꯅꯤꯅꯅꯦ ꯃꯥ ꯑꯥꯎꯁꯥꯏꯗ ꯃꯇꯣꯝ ꯂꯩꯕ ꯑꯗꯣ ꯃꯥ ꯃꯉꯣꯟꯗ ꯌꯥꯝ ꯋꯥꯏꯑꯦꯕ ꯆꯥꯛ ꯌꯦꯟꯁꯥꯡ ꯊꯣꯡꯕꯁꯨ ꯍꯩꯇꯦꯕꯀꯣ ꯃꯥꯗꯤ ꯑꯗꯨꯅ ꯑꯗꯣ ꯋꯥꯏꯑꯦꯗ ꯍꯥꯏꯔꯂꯦ ꯈꯪꯗꯦ ꯑꯗꯨꯏꯁꯨ ꯑꯗꯨꯁꯨ ꯃꯅꯤꯄꯨꯔ ꯃꯆꯥ ꯃꯌꯥꯝ ꯂꯩꯕꯅꯤꯅ ꯍꯣꯏ ꯑꯗꯨꯝ ꯉꯥꯏꯍꯥꯛ ꯍꯔꯥꯎ ꯅꯨꯡꯉꯥꯏꯅ ꯃꯣꯏ ꯃꯌꯥꯝ ꯄꯨꯟꯕꯗꯤ ꯑꯗꯨꯝ ꯄꯨꯟꯕ ꯑꯗꯨꯏꯁꯨ ꯌꯨꯝꯗ ꯂꯩꯕ ꯑꯗꯨꯃꯥꯏꯅ ꯃꯉꯣꯟꯗ ꯅꯨꯡꯉꯥꯏꯕꯗꯣ